ꯑꯣ ꯌꯥꯝ ꯄꯈꯠꯅꯅꯦ ꯑꯩꯅꯟ ꯄꯥꯏꯖꯔꯤꯁꯦ
ꯎꯝ ꯌꯥꯝ ꯅꯨꯡꯉꯥꯏꯖꯔꯦ ꯑꯩꯒꯤꯗꯤ ꯑꯩꯒꯤꯗꯤ ꯀꯩꯅꯣꯒ ꯇꯧꯏ ꯔꯤꯡꯇꯣꯟꯒ ꯂꯥꯛꯏ
ꯎꯝ ꯃꯥ ꯌꯥꯝ ꯐꯩꯅꯦ ꯅꯪ ꯑꯦꯞꯇꯨ ꯆꯪꯉ ꯂꯩꯕ꯭ꯔꯣ ꯂꯩꯇꯕ꯭ꯔꯣ
ꯂꯩꯇꯕꯤ
ꯑꯦ ꯌꯥꯝ ꯐꯩꯅꯦ ꯅꯪꯗꯦ
ꯑꯗꯨꯅꯦ ꯑꯩ ꯐꯣꯟꯁꯤꯒ ꯌꯥꯝ ꯆꯥꯟꯅꯔ ꯃꯥꯜꯂꯦ ꯑꯦꯍꯦꯍꯦ ꯑꯩꯗꯤ ꯃꯈꯣꯟꯁꯨ ꯌꯥꯝ ꯐꯖꯅ ꯇꯥꯏ ꯃꯈꯣꯟ ꯇꯥꯗꯕ ꯑꯝꯇ ꯇꯧꯗꯦ
ꯂꯤꯔꯣ ꯂꯤꯔꯣ ꯅꯣꯏ ꯅꯆꯤꯟ ꯅꯅꯥꯎꯒꯤ ꯋꯥꯔꯤ ꯑꯩ ꯁꯤꯟꯕꯒꯤ ꯋꯥꯔꯤ ꯇꯥꯔ ꯅꯣꯛꯄꯗ ꯁꯤ
ꯑꯗꯨꯅꯦ ꯍꯥꯏꯁꯦ ꯌꯥꯝ ꯅꯨꯡꯉꯥꯏꯔ ꯃꯥꯜꯂꯦꯕ
ꯅꯪꯅꯦ ꯅꯪ ꯇꯥꯕ꯭ꯔꯣ ꯏꯕꯥꯅꯤ ꯋꯥꯔꯤ ꯁꯥꯟꯅꯕꯗꯣ
ꯌꯥꯝ ꯀꯟꯗꯤ ꯇꯥꯗꯦ ꯑꯃꯨꯃꯨꯛ ꯇꯥꯕ ꯑꯗꯨ ꯃꯥꯅ ꯃꯥꯟ ꯍꯥꯏꯅꯤ ꯂꯣꯏꯔꯛꯄꯒ ꯑꯩ ꯁꯤꯗꯣꯔꯦ ꯑꯩ ꯀꯩꯅꯣꯝ ꯇꯧꯔꯦꯀꯣ ꯑꯣ ꯑꯩ ꯆꯍꯤ ꯑꯃꯒꯤ ꯋꯥꯔꯤ ꯂꯣꯏ ꯁꯥꯗꯣꯛꯈ꯭ꯔꯦ ꯑꯩ ꯉꯝꯃꯔꯣꯏꯌꯦ ꯑꯩ ꯍꯌꯦꯡꯗꯒꯤ ꯋꯥ ꯉꯥꯡꯕ ꯉꯝꯃꯔꯣꯏ ꯑꯗꯨꯒ ꯑꯗꯨꯒ ꯋꯥꯔꯤꯁꯨ ꯂꯩꯇꯕꯒꯤ ꯂꯩꯇꯕꯒꯤ ꯀꯥꯏ ꯀꯥꯏꯗꯩꯅꯣ ꯋꯥꯔꯤ ꯄꯔꯤ ꯂꯤ ꯂꯤꯁꯟꯒ꯭ꯔꯝꯅꯦꯌꯦ
ꯑꯗꯨꯅ ꯑꯩꯗꯤ ꯋꯥꯔꯤ ꯄꯨꯡꯁꯥ ꯁꯥꯒꯠꯂꯦ ꯑꯗꯨꯅꯀꯣ ꯑꯩ ꯅꯣꯛꯄ ꯅꯍꯥꯡꯒꯩ ꯃꯥ ꯋꯥ ꯉꯥꯡꯗꯦ ꯑꯗꯨ ꯁꯨꯃꯥꯏꯅ ꯃꯣꯟꯗ꯭ꯔꯪ ꯁꯥꯟꯅꯕꯩ ꯑꯣꯏꯔꯦꯅ ꯈꯜꯂ ꯋꯥꯔꯤ ꯑꯩꯈꯣꯏ ꯆꯦꯅ ꯃꯣꯟ ꯑꯃ ꯂꯩꯕꯤꯔꯅꯦꯌꯦ ꯃꯥꯒꯤ
ꯑꯍ ꯑꯗꯨꯅ ꯑꯩꯅ ꯃꯥꯏꯖꯤꯗꯤ ꯎꯝ ꯑꯗꯨꯅꯦ ꯆꯦꯗꯩꯅꯥꯅ ꯃꯥꯏꯗꯨꯗꯤ ꯋꯥ ꯉꯝꯗ꯭ꯔꯤꯗꯨꯗꯤ ꯃꯔꯝ ꯂꯩꯔꯝꯃꯦ ꯃꯥꯗꯤ ꯐꯖꯅ ꯗꯦꯜꯂꯨꯗꯨ ꯑꯣꯏꯔꯝꯃꯤꯅꯦꯅ ꯍꯥꯏ ꯍꯥꯏꯕꯅ ꯌꯥꯗ꯭ꯔꯦ ꯀꯥꯏꯗꯒꯤ ꯋꯥꯔꯤ ꯊꯣꯛꯅꯕ ꯍꯣꯠꯅꯕꯗ ꯈꯣꯏꯗꯤ ꯄꯩꯁꯥ ꯐꯪꯉꯗꯤ ꯌꯥꯔꯦꯅ
ꯑ ꯑꯗꯨ ꯑꯗꯨ ꯑꯩꯉꯣꯟꯗ ꯑꯍꯥꯟꯕ ꯋꯥꯔꯤꯁ ꯃꯥ ꯑꯣ ꯅꯪꯗꯤ ꯄꯩꯁꯥ ꯐꯪꯉꯣꯏ ꯑꯩꯅ ꯀꯧꯕ ꯉꯥꯡꯕꯩ ꯃꯇꯝꯗ ꯗꯤ ꯃꯥꯗꯤ ꯅꯪꯅ ꯍꯥꯏꯗ꯭ꯔꯥ ꯇꯧꯔꯛꯄ ꯃꯤꯗꯨꯅ ꯇꯧꯔꯛ ꯀꯩꯅꯣ ꯑꯗꯨꯅ ꯉꯥꯡꯒꯗꯕꯅꯦ ꯑꯗꯨꯅꯅꯦ꯭ꯔꯝ ꯑꯥ ꯑꯥ ꯑꯄꯥꯏꯕ ꯃꯤꯗꯣ ꯑꯗꯨꯅꯅꯦ ꯃꯥꯅ ꯉꯥꯡꯕꯁꯦ ꯉꯥꯡꯕꯁꯤ ꯑꯩꯅꯥꯒ ꯀꯩꯅꯣ ꯇꯧꯕ ꯅꯠꯇꯦ ꯎꯟ ꯈꯨꯝꯕꯇꯪꯒꯅꯤ ꯑꯩꯉꯣꯟꯗ ꯑꯣꯏꯍꯜꯂꯤꯁꯦ ꯃꯥꯅ ꯈꯨꯝꯕ꯭ꯔꯥ
ꯉꯣꯟꯗ ꯇꯧꯔꯛꯏ ꯅꯠꯇ꯭ꯔꯣ
ꯑꯩꯅ ꯑꯩꯅ ꯇꯧꯔꯤꯅꯤꯗꯅ
ꯑꯣ ꯃꯥ ꯃꯥꯅ ꯃꯥꯅ ꯄꯥꯏꯕ
ꯑꯗꯨ ꯑꯍꯥꯟꯕꯒꯤꯅ ꯃꯥꯅ ꯇꯧꯔꯛꯏꯗꯅ ꯑꯩꯉꯣꯟꯗ ꯑ ꯃꯥꯅ ꯑꯩ ꯋꯥꯔꯤꯗꯣ ꯊꯣꯛ ꯠꯇ ꯀꯩ ꯑꯗꯨꯏꯗꯨꯅꯣ ꯍꯥꯏ ꯃꯥꯏ ꯍꯥꯏꯗꯤꯔꯧ ꯀꯩꯅꯣ ꯑꯗꯨꯒ ꯑꯗꯨꯝ ꯅꯪ ꯃꯄꯥꯟ ꯆꯠꯄꯩ ꯈꯣꯠꯄꯩ ꯑꯌꯥ ꯅꯪꯗꯤ ꯃꯄꯥꯟꯗꯇꯝꯗꯤ ꯀꯣꯏꯀꯣ
ꯃꯤ ꯎꯁꯤꯠꯇꯔꯤꯕꯥ
ꯑꯗꯨꯅ ꯑꯩ ꯑꯣ ꯂꯤꯔꯣ ꯂꯤꯔꯣ ꯅꯪ ꯊꯣꯛꯀꯅꯤꯔ
ꯒꯥꯔꯤꯒꯤ ꯋꯥꯔꯤ ꯁꯥꯅꯕꯗꯥ ꯑꯗꯨ ꯑꯩ ꯃꯊꯪꯗꯗꯤ ꯏꯪꯒꯥꯖ ꯌꯥꯝ ꯇꯄꯛꯀꯅꯨ ꯀꯣꯟꯅꯤ ꯑꯩꯅꯥ ꯄꯥꯉꯟ ꯉꯪ ꯀꯩꯅꯨ ꯀꯣ ꯑꯦꯪꯒꯥꯖꯤꯗꯣ ꯍꯥꯏꯕ
ꯎꯝ
ꯑꯗꯨꯅ ꯅꯪ ꯄꯩꯁꯥ ꯀꯌꯥꯗꯤ ꯐꯪꯉꯒꯦ
ꯗꯦꯅꯦꯜ ꯍꯥꯏꯗꯨꯁꯨ ꯏꯪ ꯇꯔꯥ ꯑꯁꯤꯅꯤ
ꯃꯥꯅꯤ ꯅꯥꯅꯥꯎꯄꯥ ꯅꯥꯅꯦ ꯄꯩꯁꯥ ꯀꯌꯥ ꯐꯪ ꯑꯩꯅ ꯆꯤꯡ ꯑꯃ ꯌꯧꯔꯦ ꯑꯩꯈꯣꯏꯗꯤ ꯍꯥꯏꯕꯣ
ꯎꯝ
ꯑ ꯑꯗꯨꯗꯤ ꯎꯝ ꯀꯃꯥꯏ ꯀꯃꯥꯏ ꯇꯧꯔꯒ ꯀꯌꯥ ꯀꯌꯥ ꯐꯪꯗꯣꯏꯅꯣ ꯑꯩꯁꯨ ꯐꯪꯗꯣꯏꯔꯣꯌꯦ ꯑꯩꯅꯥ ꯑꯥ ꯅꯪ ꯐꯪꯅꯤꯡꯂꯗꯤ ꯇꯧ ꯀꯩꯅꯣ ꯅꯪꯒꯤꯗꯣ ꯍꯧꯖꯤꯛ ꯐꯥꯎꯒꯤꯗꯤ ꯂꯨꯄꯥ ꯆꯅꯤ ꯆꯍꯨꯝ ꯁꯨꯃꯥꯏꯅꯗꯤ ꯇꯥꯅꯤ ꯍꯥꯏꯕ
ꯎꯝ ꯍꯧꯗꯉꯥꯏ ꯑꯍꯥꯟꯕꯗꯤ
ꯑꯥ ꯃꯉꯥ ꯁꯨꯗꯔ꯭ꯤ ꯐꯥꯎꯗꯤ ꯃꯉꯥ ꯁꯨꯗ꯭ꯔꯤ ꯐꯥꯎꯗꯤ ꯃꯥꯁꯨ ꯇꯧꯕ ꯌꯥꯈꯤꯔꯣꯏꯗꯅ ꯅꯣꯏꯁꯨ ꯑꯩꯅ ꯇꯧꯔꯨꯔꯒ ꯃꯉꯥ ꯁꯨꯔꯀꯥꯟꯗ ꯇꯧꯍꯜꯍꯜꯂꯛꯏꯅꯤꯗꯅ
ꯎꯝ
ꯑꯗꯨꯃꯥꯏ ꯃꯥ ꯃꯉꯥꯁꯨꯗꯨꯗꯤ ꯌꯥꯎꯋꯦ ꯑꯗꯣ ꯃꯥꯗꯨꯁꯨ ꯇꯧꯅꯤꯡꯉꯗꯤ ꯁꯔꯁꯨ ꯇꯧꯍꯧꯕ ꯑꯃ ꯐꯖꯅꯤ ꯍꯥꯏꯗꯤ ꯃꯤ ꯌꯥꯝ ꯇꯧꯅꯔꯕ ꯃꯥꯜꯂꯦꯕ ꯅꯣꯏ ꯅꯃꯥꯟꯕꯤꯁꯨ ꯌꯧꯔꯝꯃꯦꯗꯅ ꯑꯗꯒꯤ ꯅꯣꯏ ꯏꯆꯦꯒꯤꯁꯨ ꯌꯧꯔꯝꯃꯦ ꯍꯥꯏ
ꯑꯧ ꯑꯧ ꯃꯥ ꯃꯃꯥꯟꯅꯕꯤ ꯏꯍꯥꯎ ꯅꯨꯄꯤꯗꯣ ꯑꯩꯈꯣꯏꯁꯤꯗꯤ ꯍꯥꯏꯔꯛꯄꯅꯦ ꯁꯤ ꯇꯧ ꯌꯥꯏꯌꯦ ꯁꯤ ꯇꯧꯁꯦꯅ ꯇꯧꯔꯝꯕꯅꯦꯕ ꯑꯗꯣ ꯑꯗꯨꯃꯥꯏꯅ ꯌꯥꯝ ꯈꯪꯅꯈ꯭ꯔꯗꯤ ꯉꯁꯥꯏ ꯉꯥ ꯑꯩꯒꯤ ꯏꯃꯥꯟꯅꯕꯤ ꯍꯥꯏꯕꯗꯣ ꯑꯗꯨꯃꯥꯏꯅ ꯇꯥꯗꯣꯏꯅꯦꯕ
ꯃꯤꯗꯨ ꯌꯥꯝ ꯃꯤꯁꯨ ꯁꯨꯒꯔꯥꯗꯤ ꯇꯣꯛꯈꯤꯗꯣꯏꯅꯦꯕꯥ ꯃꯣꯏꯒꯤꯗꯣ
ꯃꯥꯅꯤ ꯇꯣꯛꯈꯤꯗꯣꯏꯅꯤ ꯃꯥꯡꯍꯧꯗꯣꯏꯅꯤ ꯑꯩꯈꯣꯏꯗ
ꯅꯥꯎ ꯌꯥꯔꯕꯣ
ꯑꯗꯨꯃ ꯍꯥꯏꯅꯦ ꯇꯥꯕ꯭ꯔꯣ
ꯎꯝ
ꯑꯣ ꯐꯦ ꯐꯩ ꯐꯩ ꯃꯥꯅ ꯋꯥꯔꯤꯗꯤꯅꯦ ꯃꯥ ꯇꯨꯝꯅꯤꯡꯕꯅ ꯁꯤꯗꯣꯏꯔꯦ ꯍꯥꯏꯗ꯭ꯔꯥ ꯑꯗꯨꯅꯦ ꯋꯥꯔꯤꯒꯤ ꯑꯗꯨꯁꯨ ꯇꯨꯝꯃꯒ ꯂꯣꯏ ꯌꯥꯎꯔꯦ ꯑꯣꯅ ꯃꯥꯅꯥꯂꯤꯔꯤꯔꯥ ꯃꯥ ꯌꯥꯝ ꯇꯨꯝꯅꯤꯡꯉꯦ ꯍꯥꯏꯔꯝꯕꯅꯦ
ꯃꯥꯅ ꯃꯥꯅ ꯇꯧꯕꯒꯤ ꯇꯧꯈ꯭ꯔꯒ ꯏꯃꯥꯟꯅꯕꯤꯒꯤꯗꯨꯅ ꯏꯃꯥꯟꯕꯤꯁꯤꯁꯨ ꯃꯅꯥꯎꯄꯤꯗꯒꯤ ꯄꯥꯏꯔꯛꯏꯅꯦꯕ ꯑꯗꯨꯒ ꯃꯥꯏ ꯃꯅꯥꯎ ꯀꯄꯤꯗꯣ ꯕꯦꯔꯥ ꯀꯥꯏ ꯅꯉꯣꯟꯗ ꯍꯦꯟ ꯕꯦꯔꯥꯅꯤ ꯃꯥꯏꯁꯤꯗꯤ ꯑꯩꯈꯣꯏꯅ ꯇꯧꯁꯟꯕ ꯌꯥꯗ꯭ꯔꯦ ꯍꯥꯏꯕ ꯃꯥꯅꯗꯪ ꯇꯧꯊꯣꯔꯛꯄ ꯌꯥꯏꯕ ꯑꯗꯨꯗꯨꯒꯤ
ꯑꯁ ꯑꯗꯨ ꯁꯤꯕꯅ ꯑꯣꯏꯅ ꯂꯤꯔꯦ ꯋꯥꯔꯤ
ꯍ ꯑꯩꯈꯣꯏ ꯏꯅꯥꯎꯅꯗꯤ ꯑ ꯑꯗꯩ ꯑꯩꯈꯣꯏ ꯏꯅꯥꯎꯅ ꯏꯅꯃꯥꯟꯅꯕꯤꯅꯤ ꯁꯨꯝ ꯅꯨꯡꯉꯥꯏꯅꯤꯗꯅ ꯍꯧꯖꯤꯛ ꯃꯉꯣꯟꯗ ꯂꯣꯏ ꯂꯤꯍꯟꯒꯦ ꯑꯩ ꯎꯏꯔ ꯇꯥꯒꯦ ꯍꯥꯏꯈꯤꯕꯅꯤ ꯑꯗꯨꯒ ꯌꯥꯗ꯭ꯔꯦ ꯃꯥ ꯐꯪ
ꯑꯗꯨꯗꯤ ꯃꯥ ꯇꯨꯝꯅꯤꯡꯉꯦ ꯑꯩꯅ ꯇꯨꯝꯃꯨꯔꯣ ꯇꯨꯝꯃꯨꯔꯣ ꯍꯥꯏꯔ ꯃꯥꯅ ꯍꯣꯏ ꯌꯥꯔꯣꯏꯌꯦ ꯀꯩꯅꯣ ꯅꯨꯄꯥꯒꯤ ꯃꯊꯧꯗꯨ ꯊꯥꯔꯨꯗꯣꯏꯅꯤ
ꯎꯝ ꯑꯗꯨꯅꯦ ꯑꯩꯅ ꯏꯃꯥꯕꯤꯗ ꯏꯃꯥꯕꯤꯅ ꯌꯥꯔꯕꯣ ꯏꯅꯥꯎꯄꯥꯗꯣ ꯉꯁꯤ ꯁꯥꯟꯅꯁꯦ ꯍꯥꯏꯕꯅꯤ ꯍꯥꯏꯌꯦ ꯑꯩꯅ ꯃꯥꯗꯨ ꯊꯥꯗꯣꯏ ꯇꯧꯋꯦ ꯋꯥꯋꯦ
ꯑꯗꯨꯅꯦ ꯉꯇꯥꯥꯏꯔꯦ ꯑꯩ ꯅꯣꯛꯑꯣ ꯍꯟꯊꯕꯗ ꯁꯤ ꯃꯌꯥꯝ ꯃꯥꯜꯂꯤ ꯃ ꯇꯔ ꯑ ꯑꯗꯨꯅꯦ ꯑꯩꯈꯣꯏꯆꯦ ꯇꯧꯕꯗꯨ ꯑꯩꯉꯣꯟꯗ ꯃꯈꯥ ꯆꯠꯊꯔꯛꯏ ꯈꯕ꯭ꯔꯥ ꯑꯣ ꯆꯦꯗꯤ ꯇꯤ ꯇꯣ ꯑꯃ ꯂꯩꯌꯦ ꯄꯟꯖꯥꯕꯇ ꯆꯠꯂꯦ ꯑꯗꯨ ꯅꯨꯄꯥ ꯃꯥ ꯑꯩꯉꯣꯟꯗ ꯋꯥꯔꯤ ꯌꯥꯝ ꯂꯩꯔꯃꯦ ꯑꯗꯨꯒꯤ ꯋꯥꯔꯤꯗꯣ ꯑꯩ ꯄꯥꯝꯗ ꯎꯔꯤꯕꯕꯗ ꯅꯨꯄꯥꯗꯨꯅ ꯌꯥꯝ ꯄꯛꯇꯦ ꯍꯥꯏꯔꯛꯑꯦ ꯑꯗꯨ ꯃꯃꯗꯨ ꯈꯠꯅꯔꯤ ꯅꯪꯁꯨ ꯌꯥꯎꯔꯦꯕ ꯈꯪꯕ꯭ꯔꯦ ꯑꯗꯩ ꯁꯤꯗꯦꯟ ꯀꯧꯕꯃꯒ ꯏꯆꯦꯗꯅꯥ ꯍꯥꯎ ꯌꯥꯎꯔꯛ ꯑꯗꯨ ꯂꯝꯕꯤꯗꯣ ꯊꯦꯡꯅꯔꯦ ꯑꯗꯣ ꯃꯥꯗꯣ ꯇꯨꯝꯅꯤꯡꯃꯟꯗꯅ ꯂꯝꯕꯤꯗ
ꯎꯝ ꯑꯩꯁꯨ ꯇꯧꯔꯒꯦ ꯑꯗꯨꯗꯤ ꯉꯁꯥꯏ ꯀꯦꯈꯤꯕꯩꯗꯨꯁꯨꯅꯦ ꯈꯪꯉꯕ ꯍꯦꯛꯇꯅꯦ ꯌꯥꯗ꯭ꯔꯦ ꯑꯩꯈꯣꯏ ꯃꯥꯗꯣ ꯉꯁꯤꯅꯤ ꯐꯖꯧ ꯌꯥꯗ꯭ꯔꯦꯕ
ꯈꯨꯃꯖꯅꯦ ꯀꯞꯄꯤꯒꯦ
ꯎꯝ ꯍꯥꯏꯗꯤ ꯃꯃꯥꯏꯗꯣ ꯑꯉꯥꯡꯕ ꯉꯥꯛꯇ ꯊꯥꯖꯟꯕꯩ ꯇꯥꯏꯞ ꯇꯧꯈ꯭ꯔꯦꯕ ꯑꯩꯒꯤ ꯃꯤꯠ ꯃꯤꯠ ꯇꯩꯅꯕꯗꯣ
ꯎꯝ
ꯑꯗꯨꯗꯣ ꯃꯆꯨꯗꯣ ꯀꯩꯁꯨ ꯁꯨꯗ꯭ꯔꯦꯗꯅ ꯑꯗꯨꯗꯨꯅ ꯀꯩꯅꯣ ꯇꯧꯗꯕ ꯑꯔꯪꯕꯁꯨ ꯌꯥꯝ ꯊꯥꯅꯤꯡꯗꯕ ꯑꯗꯨꯗꯨꯒ ꯑꯔꯪꯕ ꯍꯥ ꯆꯟꯕꯗꯨꯗꯗꯤ ꯃꯥꯏꯗꯣ ꯍꯥꯏꯗꯤ ꯑꯉꯥꯡ ꯑꯉꯥꯡꯕ ꯀꯩꯅꯣꯅ ꯑꯉꯥꯡꯕꯒꯤ ꯙꯍꯥꯔꯅ ꯂꯣꯏ ꯀꯦꯔꯕꯅꯤꯅ ꯂꯣꯏ ꯉꯥꯡꯅꯅꯔ ꯇꯥꯔꯦ ꯏꯅꯔꯒꯜ ꯍꯣꯏꯇꯥꯔꯦ
ꯍꯥꯎꯗ꯭ꯔꯕ ꯁꯥꯎꯔꯛꯇ꯭ꯔꯕ
ꯁꯥꯎꯗꯦ ꯃꯥ ꯑꯗꯨꯝ ꯑ ꯃꯤꯅꯒ ꯑꯁꯤ ꯑꯩꯈꯣꯏ ꯃꯃꯥꯡꯒꯤ ꯊꯣꯡꯅꯥꯥꯎꯗ ꯃꯤ ꯎꯏꯗꯅ ꯑꯗꯨ ꯃꯣꯏ ꯃꯃꯥꯡꯒꯤ ꯊꯣꯡꯒꯥꯎꯒꯤ ꯃꯤꯁꯦ ꯊꯣꯛꯂꯛꯇ꯭ꯔꯤꯀꯥꯟꯗ ꯅꯪ ꯀꯦꯞꯕꯁꯦ ꯑꯝꯇ ꯂꯣꯏꯁꯤꯜꯍꯧꯔꯣ ꯃꯤ ꯎꯔꯒ ꯏꯀꯥꯏꯑꯝ ꯂꯣꯏꯔꯦ ꯉꯁꯥꯏꯒꯤ ꯇꯛ ꯇꯛꯇꯅ ꯅꯥꯗꯅ ꯇꯩꯁꯦ ꯃꯃꯥꯁꯦ ꯁꯨꯝ ꯌꯣꯡꯁꯨꯨꯝ ꯃꯟꯖꯜꯂꯛꯑꯦ ꯗꯦ ꯍꯥꯢꯔꯅꯤ ꯑꯁ ꯑꯗꯨꯒ ꯑꯩꯖꯦ ꯑꯃꯨꯛꯁꯨ ꯅꯨꯡꯉꯥꯏꯇ꯭ꯔꯦ ꯑꯗꯩꯗꯤ ꯑꯃꯨꯛꯁꯨ ꯑꯃꯨꯛ ꯁꯦꯝꯗꯣꯛꯑꯦ ꯑꯁ ꯑꯗꯒꯤ ꯉꯁꯤꯗꯣ ꯂꯥꯏ ꯃꯥꯏꯗꯤ ꯀꯩꯅꯣꯁꯨ ꯌꯦꯛꯄ ꯌꯥꯗꯦꯕ ꯃꯃꯤꯠꯇꯣ ꯌꯥꯝ ꯌꯦꯛꯁꯟꯕ ꯌꯥꯗꯦꯕ ꯄꯤ ꯇꯥꯏꯌꯦꯅ
ꯑꯣ
ꯑꯗꯨꯗꯨꯒꯤ ꯑꯃꯨꯛ ꯄꯤ ꯇꯥꯏ ꯌꯥꯝ ꯌꯦꯛꯂꯛꯀꯅꯣꯅ ꯑꯃꯨꯛ ꯀꯩꯅꯣꯗꯣ ꯑꯃꯨꯕ ꯆꯤꯡ ꯆꯤꯡꯒꯗꯣ ꯑꯗꯨ ꯆꯤꯡꯕꯗꯣ ꯑꯃꯨꯛ ꯆꯤꯡꯕ ꯌꯥꯗ꯭ꯔꯦꯅ ꯑꯃꯨꯕꯗꯣ ꯆꯤꯡꯁꯤꯜꯂꯗꯤ ꯑꯃꯨꯛ ꯍꯥꯏꯗꯤ ꯉꯥꯡꯕ ꯊꯥꯔꯁꯨ ꯈꯤꯇꯪ ꯐꯩꯗꯅ ꯑꯗꯣ ꯈꯔꯗꯤ ꯍꯥꯞꯄꯦꯕ ꯑꯗꯣ ꯃꯥꯅ ꯌꯥꯝ ꯍꯥꯞꯄꯛꯑꯅꯨ ꯍꯣꯔꯦꯟ ꯄꯤ ꯇꯥꯔꯛꯑꯒ ꯂꯣꯏ ꯆꯛꯈꯥꯏꯔꯅꯤꯅ ꯌꯥꯝ ꯍꯥꯞꯇ꯭ꯔꯦꯕ ꯑꯃꯨꯛ ꯃꯥꯏꯗꯤ ꯇꯧꯔꯁꯨ ꯌꯥꯗꯦꯕ ꯑꯗꯨ ꯏꯁꯤꯡ ꯆꯣꯠꯇꯕꯤꯒꯤꯗꯣ ꯌꯥꯎ ꯍꯥꯏꯗꯤ ꯆꯁꯤꯡ ꯆꯣꯠꯇꯕꯤ ꯂꯩꯗꯅ ꯆꯤꯡꯅꯕꯗꯣ ꯑ ꯑꯗꯨ ꯑꯗꯨꯁꯨ ꯌꯥꯗꯦꯕ ꯃꯥꯗꯤ ꯃꯥꯒꯤ ꯃꯄꯤꯗꯣ ꯏꯁꯤꯡ ꯅꯠꯇꯦ ꯅꯠꯇꯕꯅꯤ ꯅꯠꯇꯕꯅꯤ ꯍꯥꯏꯔ ꯀꯩꯅꯣ ꯌꯥꯗꯦꯕ ꯑꯗꯨꯗꯨꯅ ꯌꯥꯝ ꯋꯥꯏꯑꯦꯕ ꯃꯥꯗꯤ ꯃꯃꯤꯠ ꯌꯦꯛꯄꯁꯦ ꯑꯗꯨꯒꯤ ꯃꯃꯤꯠꯁꯤꯗꯅꯦ ꯄꯨꯡꯈꯥꯏꯃꯨꯛ ꯆꯪꯉꯦ
ꯑꯩ ꯌꯥꯝꯅ ꯀꯣꯅꯣꯇꯧꯌꯦ ꯇꯛꯈꯥꯏꯒꯂꯦ
ꯑ ꯑꯣ ꯑꯩꯈꯣꯏ ꯃꯥ ꯅ ꯄꯨꯡꯈꯥꯏꯃꯨꯛꯁꯨ ꯆꯪꯉꯦ ꯑꯗꯨꯗꯨꯒ ꯐꯖꯕ꯭ꯔꯥꯁꯨ ꯐꯖꯔꯛꯇꯦꯌꯦ ꯈꯣꯢꯃꯅ ꯑꯗꯩꯗꯤ ꯃꯨꯛ ꯑꯃꯛ ꯑꯁ ꯃꯥꯏꯁꯦ ꯀꯩꯅꯣꯃ ꯢꯋꯥ ꯋꯥꯠꯂꯤ ꯢꯋꯥ ꯋꯥꯠꯂꯤ ꯍꯥꯏꯔꯒ ꯑꯩꯒꯤ ꯀꯩꯅꯣꯗꯣ ꯂꯪꯈꯠꯅꯕꯗꯣ
ꯎꯝ
ꯅꯣꯏ ꯅꯣꯏꯅ ꯊꯥꯕꯗꯣ
ꯎꯝ ꯎꯝ
ꯑꯗꯨ ꯂꯪꯈꯠꯅꯕꯗꯣ ꯑꯗꯨ ꯈꯔ ꯊꯥꯖꯜꯂꯣ ꯅꯃꯨꯛ ꯊꯥꯖꯜꯂꯦ ꯑꯗꯩ ꯗꯤꯌꯦꯡ ꯃꯃꯥꯏꯗꯣ ꯑꯃꯨꯛ ꯄꯡꯂꯪ ꯂꯪꯉꯅꯤ ꯌꯥꯝ ꯀꯟꯅ ꯊꯥꯗ꯭ꯔꯦ ꯑꯗꯨꯗꯨꯒ
ꯑ ꯆꯥꯕꯕꯤ ꯐꯤꯗꯣ
ꯎꯝ
ꯑꯗꯨꯗꯨꯁꯨ ꯐꯖꯩ ꯍꯥꯏꯖ ꯋꯥꯅꯦ
ꯐꯖꯗꯅ ꯑꯣ
ꯍꯥꯏꯗꯤ ꯑꯃ ꯐꯤ ꯆꯀꯨꯠ ꯆꯨꯀꯨꯠ ꯂꯥꯎꯒꯤꯗꯣ ꯇꯧꯋꯦꯕ
ꯎ ꯑꯐꯕ ꯀꯌꯥꯕꯨ ꯄꯤꯈꯤꯖꯥꯠꯅꯣ
ꯇꯔꯥ ꯌꯧꯒꯤꯗꯥꯏꯅꯦ
ꯑꯗꯨꯅ
ꯑꯗꯨꯗꯨꯅ ꯖꯒꯨ ꯖꯒꯨ ꯂꯥꯎꯕꯒꯤ ꯁꯥꯒꯠꯄꯤꯗꯣ ꯆꯥꯎꯕ ꯆꯥꯎꯔꯦ ꯑꯗ ꯃꯥꯁꯦ ꯍꯨꯃꯥꯡꯃꯨꯛꯇꯣꯏꯕ ꯑꯣꯔ ꯑꯣꯔꯗ ꯀꯥꯡꯒ ꯆꯠꯈ꯭ꯔꯕꯅꯦꯕ ꯍꯨꯃꯥꯡꯒ ꯈꯔ ꯁꯧꯒꯠꯂꯦ ꯑꯗ ꯂꯤꯠꯂꯤꯗꯨꯁꯨ ꯑꯥꯝꯂꯦꯁꯅꯦꯕ
ꯀꯅꯥꯅ ꯂꯧ ꯂꯥꯛꯀꯦ
ꯅꯣꯏ ꯃꯥꯒ ꯅꯣꯏ ꯕꯥꯒꯁꯨ ꯇꯣꯡꯉꯛꯑꯦ ꯑꯗꯨꯒ ꯃꯥꯃꯣ ꯃꯁꯖꯤꯠꯀ ꯀꯩꯅꯣꯒ ꯃꯥ ꯅꯨꯄꯤꯒ
ꯑꯣ
ꯎꯝ ꯑꯗꯨꯃꯥꯏꯅ ꯇꯧꯔ ꯂꯥꯛꯑꯦ
ꯎꯝ
ꯑꯗ ꯃꯥꯏ ꯃꯥꯃ ꯃꯥꯖꯤꯛꯀꯤ ꯅꯨꯄꯤꯗꯨꯁꯨ ꯀꯩꯅꯣ ꯁꯦꯠꯂꯛꯑꯦ ꯂꯩ ꯃꯆꯨ ꯁꯦꯠꯂꯛꯑꯦ
ꯐꯔꯅꯦ
ꯕꯥꯅꯤ ꯂꯧꯁꯤꯟꯅꯈꯤꯕꯅꯤ ꯑꯗꯒꯤ ꯑꯩꯈꯣꯏ ꯃꯥꯁꯨ ꯂꯩ ꯃꯆꯨ ꯇꯧꯔꯦ ꯑꯗꯨꯒ ꯐꯅꯦꯛ ꯁꯨꯝ ꯃꯁꯨ ꯆꯞ ꯃꯥꯟꯅꯔꯦ ꯍꯥꯏꯗꯤ ꯐꯤꯒꯦꯅꯤꯅ ꯑꯗꯨꯗꯨꯒ ꯑꯗꯨꯃꯥꯏꯅꯗꯤ ꯁꯈ꯭ꯔꯦ ꯑꯗꯨꯒ ꯅꯍꯥꯟꯒꯤ ꯑꯩꯈꯣꯏꯅ ꯂꯩꯔꯨꯕ ꯈꯣꯡꯎꯞꯇꯣ ꯑꯗꯨ ꯇꯣꯡꯉꯦ ꯑꯗꯨꯒ ꯅꯍꯥꯟ ꯂꯩꯔꯛꯔꯕꯗꯗꯤ ꯃꯥꯗꯣ ꯆꯞ ꯆꯥꯈꯤꯗꯅ
ꯇꯂꯗꯔꯂ
ꯑꯗꯨꯗꯨꯒ ꯉꯁꯤꯗꯣ ꯀꯣꯃꯤ ꯈꯔ ꯀꯣꯝꯂꯤ ꯀꯣꯝꯂꯤ ꯇꯧꯋ ꯃꯌꯥꯝ ꯀꯪꯊꯔꯝꯃꯅꯤ ꯍꯥꯏꯕ ꯑꯩꯅ ꯑ ꯅꯟꯅ ꯍꯪꯙꯔ ꯃꯅꯤ ꯑ ꯃꯌꯥꯡꯒꯪ ꯈꯔꯝꯃꯅꯤ ꯅꯪ ꯍꯥꯏꯕ ꯑꯗꯨꯒ ꯑꯁ ꯈꯤꯇꯪ ꯋꯥꯠꯂꯦ ꯈꯣꯡꯎꯞꯁꯦ ꯌꯥꯗ꯭ꯔꯦ ꯈꯔ ꯀꯣꯝꯅꯤ ꯀꯣꯝꯅꯤ ꯇꯧꯔꯦ ꯇꯣꯡꯕ ꯅꯨꯡꯉꯥꯏꯗꯧ ꯃꯥꯟꯗꯦ ꯑꯩꯅ ꯌꯥꯔꯦ ꯆꯠꯂꯣ ꯇꯧꯔꯛꯑꯏꯗ ꯑꯩꯉꯣꯟꯗꯕꯨꯗꯤ ꯈꯔ ꯀꯣꯝꯅꯤꯡ ꯀꯨꯝꯅꯤ ꯇꯧꯋꯦꯕ ꯑꯗꯨꯅ ꯌꯥꯝ ꯀꯟꯅ ꯇꯣꯡꯕ ꯅꯨꯡꯉꯥꯏꯕꯗꯤ ꯑꯣꯏꯗ꯭ꯔꯦꯕ ꯑꯩꯉꯣꯟꯗꯗꯤ ꯃꯣꯟꯅꯗꯤ ꯆꯞ ꯆꯥꯒꯤꯗꯤ ꯀꯩꯝ ꯇꯧꯈꯤꯗꯕꯅꯦꯕ
ꯀꯃꯁꯨ ꯑꯩꯅ ꯂꯩꯕꯗꯣ ꯇꯣꯡꯅꯤꯡꯉꯦ ꯍꯥꯏꯗꯤ ꯎ ꯀꯩꯅꯣꯗꯣ ꯋꯥꯡꯕꯗꯣ ꯆꯞ ꯆꯥꯏꯗꯅ ꯑꯗꯨꯅꯗꯤ ꯂꯥꯞꯅ ꯆꯠꯇꯣꯏꯅꯤꯅ ꯑꯗꯣ ꯌꯥꯔꯣꯏ ꯑꯩꯅ ꯕꯦꯅꯦꯠ ꯅꯞꯄꯨ ꯕꯦꯅꯦꯠ ꯞꯄꯗꯤ ꯌꯥꯗꯦ ꯑ ꯅꯪ ꯑꯗꯨꯝꯇ ꯑꯗꯨ ꯀꯩꯝ ꯅꯥꯗꯕ꯭ꯔꯕ ꯑꯗꯨꯃꯥꯏꯅ ꯇꯧꯔ ꯑꯣ ꯑꯗꯨꯅꯦ ꯑꯗꯨꯃꯥꯏꯅ ꯑꯩꯁꯨ ꯇꯣꯡꯒꯦ ꯈ ꯅ ꯍꯟꯗꯛꯀꯤ ꯅꯪꯅ ꯅꯣꯡꯃꯥꯏꯖꯤꯡ ꯆꯠꯄ ꯍꯥꯏ ꯑꯗꯨ ꯇꯣꯡꯗꯔꯥ ꯈꯂꯦ ꯌꯥꯝ ꯑꯋꯥꯡꯕꯗꯣ ꯑꯣꯏ ꯋꯥꯅꯤ ꯍꯥꯏꯕ ꯅꯦꯝꯕꯗꯣ ꯍꯥꯏꯗꯤ ꯑꯗꯨꯗꯤ ꯈꯔ ꯐꯩꯗꯅ ꯑꯩꯈꯣꯏꯗꯣ ꯑꯣꯇꯣ ꯊꯤꯕ ꯆꯠꯇꯣꯏꯅꯤꯗꯅ ꯌꯥꯝ ꯋꯥꯡꯕꯗꯣ ꯑꯗꯨꯒ ꯑꯃꯨꯛ ꯆꯥꯅ ꯇꯧ ꯃꯥꯟꯕ ꯑꯩꯅ ꯅꯍꯥꯟ ꯑꯩꯅ ꯂꯣꯛꯇꯥꯛ ꯗ ꯇꯣꯡꯕꯗꯣ ꯌꯥꯝ ꯋꯥꯡꯉꯤꯗꯅ
ꯍꯣꯏ ꯑꯗꯨꯕꯨꯗꯤ ꯅꯣꯏ ꯏꯆꯦꯅ ꯑꯥ ꯅꯪꯒꯤ ꯀꯩꯅꯣꯗꯨꯣ ꯇꯣꯡꯉꯛꯀꯅꯤꯅ ꯍꯥꯏꯕ
ꯑꯗꯨꯅꯦ ꯅꯪꯅ ꯀꯊꯛꯀꯅꯤ ꯍꯥꯏ
ꯑ ꯑꯩꯅ ꯅꯪ ꯇꯣꯡꯗ ꯇꯣꯡꯉꯎꯁꯤꯗ ꯂꯥꯛꯄꯒ ꯇꯦꯟꯁꯥꯔꯤ ꯄꯥꯏꯔ ꯂꯦꯟꯒꯦ ꯍꯥꯏꯕ ꯑꯩꯅ ꯑꯗꯨ ꯃꯥꯅ ꯏꯁ ꯅꯪ ꯂꯦꯟꯕꯁꯨ ꯌꯥꯔꯣꯏ ꯑꯩꯈꯣꯏ ꯑꯩꯈꯣꯏ ꯏꯅꯥꯎꯄꯤꯒꯤꯅꯤ ꯑꯗꯩ ꯅꯅꯥꯎꯄꯤꯒꯤꯁꯨꯅꯦ ꯣꯏꯗꯨ ꯅꯉ ꯑꯗꯨꯗꯨꯒ ꯎ ꯅꯅꯥꯎꯄꯤꯅꯉꯝꯗꯥꯏ ꯗ ꯑꯃꯨꯛ ꯁꯝꯖꯤꯟꯖꯖꯅꯤꯅ ꯍꯥꯏꯕ ꯑꯗꯨꯃꯅ ꯏꯁ ꯑꯩꯁꯨ ꯇꯣꯡ ꯌꯥꯏ ꯀꯩꯅꯣ ꯀꯦꯗꯣꯏꯅꯤ ꯀꯩꯅꯣ ꯑꯩꯈꯣꯏ ꯅꯣꯏ ꯃꯔꯛꯇ ꯄꯨꯜꯂꯁꯨ ꯇꯣꯡ ꯌꯥꯏ ꯀꯩꯅꯣ ꯑꯗꯨꯗꯥꯏꯅ ꯎꯝ ꯋꯥꯡꯃꯁꯨ ꯀꯥꯟꯅꯗꯕꯅꯤ ꯈꯪꯕ꯭ꯔꯥ ꯁꯨꯃꯥꯏꯅ ꯇꯧꯔꯛꯑꯀꯥꯟꯗꯗꯤꯕ ꯀꯥꯟꯅꯔꯝꯃꯔꯣꯏ ꯀ ꯀꯦꯕ ꯌꯥꯔꯝꯃꯔꯣꯏ ꯍꯥꯏꯕ ꯑꯣ ꯃꯥꯅ ꯏꯁ ꯅꯣꯏꯒ ꯄꯨꯜꯂꯁꯨ ꯑꯩꯁꯨ ꯑꯗꯨꯝ ꯇꯣꯡꯉ ꯌꯥꯏ ꯀꯩꯅꯣ ꯅꯣꯏꯁꯨ ꯑꯩꯒ ꯃꯥꯟꯅꯅꯕ ꯇꯣꯡꯉ ꯀꯩꯅꯣ ꯑꯗꯨꯅ ꯏꯁ ꯑꯩꯅ ꯃꯥꯟꯅꯅꯕ ꯇꯣꯡꯉꯛꯑꯅꯤ ꯐꯥꯟ ꯇꯣꯡꯗ ꯃꯉꯥꯏꯔꯦꯅ ꯍꯥꯏꯕ ꯊꯥꯟꯗꯣ ꯈꯣꯡꯗ ꯍꯥꯞꯆꯤꯜꯂꯒꯦꯅ ꯍꯥꯏꯕ ꯑꯩꯅ ꯑꯃ ꯖꯄꯥꯅꯤꯁꯀꯤ ꯁꯣꯔꯣꯛꯇ ꯖꯒꯣꯏ ꯁꯥꯔ ꯆꯠꯄꯗꯣ ꯎ ꯈꯪꯉꯦ ꯑꯗꯨꯗꯨꯒ ꯑꯗꯨꯨꯃꯥꯏꯅ ꯍꯥꯏꯕ ꯑꯩꯅ ꯑꯗꯨꯃꯥꯏꯅ ꯑꯁ
ꯇꯧꯕꯁꯦ ꯅꯗꯦ
ꯑꯣ ꯑꯗꯨꯗꯣ ꯃꯥꯅ ꯃꯥꯁꯨ ꯀꯦꯗꯣꯏꯅꯤꯅ ꯃꯥ ꯇꯣꯡꯖꯗꯣꯏꯅꯤꯅ ꯗꯥꯏꯅꯥꯗ ꯌꯥꯝ ꯋꯥꯏꯔꯅꯤ ꯑ ꯋꯥꯕ ꯗꯤ ꯋꯥꯏꯔꯣ ꯑꯣ ꯋꯥꯏꯔꯁꯨ ꯌꯥꯝ ꯋꯥꯡꯕ ꯋꯥꯏꯔꯛꯀꯅꯣ ꯈꯔ ꯂꯩꯕꯅꯦ ꯃꯥꯒꯤ ꯃꯌꯥꯏ ꯋꯥꯏꯔꯞ ꯑꯣꯏꯕ ꯑꯃ ꯑꯗꯨꯒꯨꯝꯕ ꯋꯥꯏꯔꯛꯑꯣ ꯍꯥꯏꯕ
ꯁꯨꯋꯥꯡ ꯋꯥꯡꯗꯕ ꯇꯣꯡꯍꯜꯂꯅꯦꯕ
ꯄꯨꯔꯥ ꯑꯅꯦꯝꯕꯤꯗ ꯑꯗꯣ ꯃꯥ ꯑꯋꯥꯕꯗꯤ ꯇꯣꯡꯅꯤꯡꯉꯦ ꯍꯥꯏꯁꯤꯗꯤ
ꯃ ꯁ ꯎꯅꯤꯅꯦ ꯇꯣꯡꯒ
ꯃꯥꯁꯨ ꯀꯦꯗꯣꯏꯅꯤꯅ ꯑꯋꯥꯡꯕ ꯇꯣꯡꯅꯤꯡꯌꯦꯦ ꯍꯥꯏꯌꯦ ꯑꯗꯨꯗꯨꯅ ꯃꯥꯒꯤ ꯑꯩ ꯍꯥꯏꯒꯗꯣꯏ ꯅꯪ ꯍꯧꯖꯤꯛꯀꯤ ꯑꯗꯨꯒꯤ ꯈꯔꯅꯦ ꯇꯞ ꯇꯥꯕꯗꯣ ꯃꯑꯣꯣꯟꯗ
ꯑꯕꯦꯝ ꯃꯥꯏ ꯌꯥꯔꯣꯏ ꯃꯥꯏ ꯃꯈꯣꯡ ꯊꯥꯏꯑꯕ ꯁꯤꯐꯧꯛꯇ ꯁꯦꯟꯗꯂꯝ ꯂꯩꯔꯛꯑꯦ ꯅꯍꯥꯟ ꯃꯈꯣꯡ ꯊꯥꯕ ꯑꯗꯨꯗꯨ ꯅꯥꯏ ꯅꯥꯏ ꯅꯥꯏꯌꯦ ꯇꯧꯔꯏ ꯑꯗꯨꯒ ꯑꯩꯅ ꯇꯣꯡꯀꯥꯟꯗ ꯀꯩꯝ ꯇꯧꯔꯝꯗ꯭ꯔꯦꯕ
ꯉꯥꯏꯈꯣ ꯑꯩꯒꯤꯁꯦ ꯑꯩꯅ ꯀꯨꯟꯊ꯭ꯔꯥ ꯁꯨꯔꯝꯃꯔꯣꯏ ꯑꯩ ꯑꯩ ꯑꯁ ꯁꯨꯔꯝꯒꯗ꯭ꯔꯣ ꯁꯝ ꯅꯧ ꯃꯥꯟꯗ꯭ꯔꯦ ꯈꯪꯗꯦ ꯁꯨꯔꯝꯒꯗ꯭ꯔꯣ